ꯍꯣꯏ ꯇꯥꯕ꯭ꯔꯣ ꯇꯥꯕ꯭ꯔꯣ ꯎꯝ
ꯅꯣꯏꯗꯣ
ꯎꯝ
ꯑꯗꯨꯏꯗ ꯏꯪꯁꯨ ꯑꯗꯨꯝ ꯑꯦꯔꯤꯗ ꯑꯗꯨꯝ ꯏꯔꯨꯕ꯭ꯔꯥ
ꯑꯩ ꯏꯔꯨ ꯅꯤꯇꯤꯒꯤ ꯏꯔꯨꯕ ꯌꯥꯗꯦꯗ ꯁꯤꯗꯗꯤ ꯋꯦꯗꯔꯁꯦ ꯊꯖꯕ ꯌꯥꯗꯦꯕ
ꯀꯦ
ꯁꯥꯔꯅꯤ ꯏꯪꯉꯅꯤ ꯈꯨꯗꯛꯇ ꯅꯣꯡꯆꯨꯔꯅꯤ ꯑꯗꯨ ꯇꯧꯕ ꯏꯔꯨꯕꯁꯦ ꯅꯤꯇꯤꯒꯤ ꯏꯔꯨꯏꯗꯤ ꯅꯥꯅꯤ ꯍꯥꯏ ꯇꯧꯋꯦ
ꯁꯦꯡꯕ꯭ꯔꯣ
ꯎꯝ ꯇꯦꯝꯄꯔꯦꯆꯔꯁꯦ ꯁꯨꯝ ꯅꯤꯇꯤꯒꯤ ꯍꯣꯡꯉꯦ ꯍꯥꯏꯕ ꯇꯥꯔꯦ
ꯑꯠꯆꯥ ꯑꯗꯨ ꯑꯗꯨꯝ ꯇꯧꯕ꯭ꯔꯥ ꯑꯦꯚ꯭ꯔꯤ ꯏꯌꯔ
ꯑꯦꯚ꯭ꯔꯤꯔ ꯅꯠꯇ꯭ꯔꯦ ꯑꯦꯕ꯭ꯔꯤꯗꯦ ꯑꯦꯕ꯭ꯔꯤꯗꯦꯗꯀꯣ
ꯑꯁꯤꯁꯦ ꯅꯣꯔꯃꯦꯜꯗ ꯍꯥꯏꯕ ꯑꯩꯅ ꯍꯥꯏꯕꯤ ꯑꯗꯨꯝ ꯇꯧꯕ꯭ꯔꯥ ꯑꯣ ꯑꯣ
ꯍꯣꯏ ꯑꯗꯨꯗ ꯅꯧꯁꯨ ꯆꯨꯒꯅꯤ ꯅꯨꯡꯁꯥꯁꯨ ꯊꯛꯅꯤ ꯁꯨ ꯏꯒꯅꯤ ꯁꯥꯁꯨ ꯁꯥꯒꯅꯤ ꯑꯗꯨ ꯑꯗꯨꯃꯥꯏꯅ ꯇꯧꯋꯦ ꯑꯣ ꯑꯗꯨꯒꯤ ꯃꯤ ꯃꯌꯥꯝꯁꯦ ꯇꯤ ꯁꯥꯔꯠꯇ ꯍꯥꯞꯄꯦꯗꯅ ꯇꯤ ꯁꯥꯔꯠ ꯍꯥꯞꯀꯅꯦꯕ ꯆ ꯀꯦ ꯇꯃꯁꯦ ꯄ ꯄꯨꯔꯅꯤꯃ ꯑꯗꯨꯗꯣ ꯑꯝꯕꯦꯂꯁꯤ ꯑꯗꯨ ꯑꯗꯨ ꯄꯨꯔꯗꯤ ꯌꯥꯗꯦ ꯊꯕꯛ ꯆꯠꯊꯈ꯭ꯔꯗꯤ ꯊꯖꯕ ꯌꯥꯗꯦꯕ
ꯑꯣ ꯉꯔꯥꯡꯄꯤ ꯍꯣꯏ ꯀꯣꯂꯦꯖꯁꯤꯗꯣ ꯁꯨꯃꯥꯏꯅ ꯇꯧꯕ꯭ꯔꯥ ꯃꯗꯨ ꯁꯦꯃꯤꯁꯇꯔ ꯀꯌꯥ ꯌꯥꯎꯈ꯭ꯔꯦ ꯌꯥꯝꯝ ꯀꯅ
ꯎꯝ ꯍꯅꯔꯦ ꯌꯥꯔ ꯑꯗꯨꯗ꯭ꯔꯦꯃꯁ
ꯌꯥꯔꯦ ꯅꯪꯁꯨ ꯃꯤ ꯎꯕꯛꯇꯤ ꯉꯟꯗꯣꯛꯦ ꯍꯥꯏꯟꯗꯦ ꯃꯤ ꯑꯉꯥꯡ ꯁꯪ ꯍꯥꯏ
ꯑꯗꯨꯃꯥꯏꯅ ꯂꯩ ꯑꯩꯈꯣꯏꯗꯤ ꯑꯩꯈꯣꯏꯒꯤ ꯋꯦꯗꯔꯁꯦ ꯃꯣꯏꯗꯤ ꯅꯨꯃꯤꯠ ꯍꯟꯗꯛ ꯍꯞꯇꯥꯁꯦ ꯅꯣꯡ ꯆꯨꯕ꯭ꯔꯥ
ꯑꯩꯈꯣꯏ ꯁꯨꯃꯥꯏ ꯁꯨꯃꯥꯏꯅ ꯇꯧꯋꯦ ꯍꯥꯏꯥꯏꯗꯤ ꯀꯣ ꯉꯁꯥꯏ ꯑꯩꯅ ꯃꯣꯔꯅꯤꯡ ꯑꯩꯅ ꯑꯌꯨꯛꯇ ꯍꯧꯒꯠꯄ ꯀꯥꯟꯗ ꯀꯣ ꯀꯥꯎꯗꯤ ꯑꯣꯏꯔꯝꯃꯅꯤꯀꯣ ꯑ ꯑꯇꯔꯁ ꯑꯊ꯭ꯔ ꯁꯝ ꯃꯤꯅꯤꯠꯁ ꯑꯗꯨꯝ ꯅꯨꯡꯁꯥ ꯊꯣꯛꯂꯦ ꯅꯨꯡꯁꯥ ꯊꯣꯛꯄꯒꯤ ꯑꯩꯅ ꯑꯗꯨꯝ ꯐꯤ ꯁꯨꯈ꯭ꯔꯦꯀꯣ ꯃꯁꯤ ꯋꯦꯗꯔ ꯐꯔ ꯂꯦ ꯐꯤ ꯁꯨꯈ꯭ꯔꯦ ꯑꯃꯨꯛꯀ ꯑꯗꯨꯒ ꯑꯃꯨꯛꯀ ꯀ꯭ꯋꯥꯕꯤꯃꯨꯛ ꯑꯣꯏꯔꯦ
ꯎꯝ
ꯗꯦ ꯑꯗꯨꯁꯨꯀꯣ ꯅꯨꯡꯁꯥ ꯊꯣꯛꯇ꯭ꯔꯁꯨ ꯀꯣ ꯁꯥꯕꯗꯤ ꯑꯗꯨꯝ ꯁꯥꯕꯅꯤ ꯍꯥꯏꯗꯤ ꯅꯣꯏꯗꯤ ꯏꯪ ꯅꯣꯏꯗꯤ ꯏꯪꯕꯁꯨ ꯂꯩꯕꯅꯦꯀꯣ ꯑꯩꯣꯏꯗꯤ ꯏꯪꯗꯦ ꯏꯝꯐꯥꯜꯇꯣꯇꯁꯨ ꯍꯗꯒꯤ ꯅꯣꯡꯃꯗ ꯇꯨ ꯇꯥꯏꯝꯁꯇ ꯄꯤꯔꯨꯕꯅꯤ ꯑꯃꯅ ꯃꯣꯔꯅꯤꯡ ꯑꯦꯟ ꯏꯚꯤꯅꯤꯡ ꯐꯣꯔ ꯅꯥꯏꯟ ꯑꯦꯟ ꯅꯨꯡꯗꯥꯡꯗꯗ ꯄꯨꯡ ꯇꯔꯨꯛꯅꯤꯅꯤ ꯄꯨꯇꯔꯨꯛ ꯍꯦꯟꯕꯥꯟꯅ ꯑꯦꯃꯤꯁꯟ ꯂꯣꯏꯕ ꯀ
ꯍꯥꯏꯗꯤꯅꯦ ꯑꯗꯨꯃꯥꯏ ꯍꯥꯏꯕꯒꯨꯝꯅ ꯊꯣꯛꯄꯒꯔꯤ ꯍꯥꯏ ꯅꯠꯇꯔꯤ ꯃꯟꯗꯤ ꯎꯝ
ꯌꯥꯔꯦ
ꯍꯥꯏꯕ ꯅꯅꯨꯡꯉꯥꯏꯕꯤ ꯀꯩ ꯏꯔꯨꯗꯦ ꯍꯥꯏꯕ꯭ꯔꯥ
ꯎꯝ ꯍꯣꯏ ꯃꯃꯤ ꯄꯤꯄꯗꯣ ꯃꯣꯏꯔꯦ ꯆꯠꯄꯗꯣ
ꯍꯣꯏ ꯍꯣꯏ
ꯑꯗꯨꯁꯨꯀꯣ ꯍꯥꯏꯗꯤ ꯃꯥꯅ ꯃꯥꯅ ꯂꯩꯔꯒ ꯑ ꯂꯩꯕ ꯃꯐꯝꯗꯣ
ꯑꯥ
ꯑꯗꯨꯗꯨꯀꯣ ꯍꯥꯏꯗꯤ ꯑꯗꯨꯗ꯭ꯔꯥ ꯍꯣꯏ ꯑꯗꯨꯗꯅꯦ ꯌꯥꯝ ꯋꯥꯕꯒꯦꯀꯣ
ꯎꯝ
ꯑꯗꯨꯝ ꯏꯁꯤꯡꯗꯣ ꯑꯗꯨꯝ ꯀꯗꯥꯏꯗꯔ ꯑꯗꯨꯝ ꯈꯣꯜꯒ ꯑꯗꯨꯝ ꯌꯨꯁ ꯇꯧꯕꯅꯤ ꯍꯥꯏꯌꯦ
ꯃꯈꯣꯏ ꯌꯨꯝꯗꯔꯣ ꯅꯠꯇ꯭ꯔꯗꯤ ꯃꯥ ꯚꯔꯥ ꯂꯩꯕ ꯑꯃ ꯐꯝꯗꯔꯣ
ꯕꯥ ꯕꯔꯥ ꯃꯐꯝꯗꯣ ꯍꯥꯏꯗꯤ ꯋꯥꯁꯔꯨꯝ ꯂꯩꯌꯦꯀꯣ ꯋꯥꯁꯔꯨꯝ ꯂꯩꯔꯁꯨꯀꯣ ꯃꯤ ꯂꯩꯕꯅꯤꯅ ꯑꯗꯨꯝ ꯏꯁꯤꯡꯗꯣ ꯑꯗꯨꯝ ꯑꯗꯨꯝ ꯂꯣꯏ ꯍꯥꯏꯔꯤꯕ ꯑꯗꯨ ꯀꯦ ꯃꯥꯗꯣ ꯃꯥꯗꯤ ꯀꯣꯏꯕ ꯑꯗꯨꯝ ꯆꯒꯠꯂꯦꯗꯅ ꯂꯣꯅꯣ ꯤ ꯑꯗꯨꯝ ꯀꯣꯏꯕ ꯆꯠꯀꯅꯤ ꯑꯗꯨꯒꯤ ꯃꯥꯗꯤ ꯑꯗꯨꯝ ꯊꯦꯡꯅ ꯂꯥꯛꯄ ꯀꯥꯟꯗ ꯑꯗꯨꯝ ꯏꯁꯤꯡ ꯑꯗꯨꯝ ꯂꯣꯏꯈ꯭ꯔꯦ ꯍꯥꯏꯌꯦꯦ ꯑꯗꯨꯒꯤ ꯑꯃꯨꯛꯀ ꯂꯩꯗꯨꯗꯤ ꯀꯣ ꯏꯁꯤꯡꯗꯣ ꯑꯃꯨꯛꯀ ꯊꯤꯔꯒ ꯌꯁꯇꯕꯨꯅ ꯍꯥꯏ
ꯎꯝ
ꯍꯟꯗꯛꯇꯤ ꯑꯦ ꯕꯤ ꯍꯣꯁꯇꯦꯜ ꯂꯩꯕ
ꯍꯥꯥ
ꯅꯣꯏꯗꯤ ꯑꯦꯝ ꯌꯨ ꯍꯣꯁꯇꯦꯜꯗ ꯂꯩꯌꯦꯕꯀꯣ ꯑꯦ ꯑꯦꯝ ꯌꯨ ꯃꯅꯥꯛꯇ ꯂꯩꯌꯦꯕꯀꯣ
ꯈꯪꯗꯦꯍꯦ ꯑꯩ ꯍꯪꯗꯦ ꯍꯛꯁꯦꯜꯗꯤ ꯂꯩ ꯀꯗꯥꯏ ꯔꯣꯍꯗꯤ ꯍꯜꯃ ꯀꯥꯎꯈ꯭ꯔꯦ ꯑꯁꯃꯗꯣ ꯉꯔꯥꯡꯁꯨ ꯀꯧꯔꯛꯄꯅꯦꯕꯀꯣ ꯑꯩꯉꯣꯟꯗ ꯕꯥꯏ ꯍꯥꯏꯔꯒ ꯑꯩꯅ ꯍꯋꯥ ꯍꯥꯛꯀꯗꯤ ꯍꯥꯏꯔꯒ ꯁꯨ ꯍꯥꯏꯔꯛꯇ꯭ꯔꯦ ꯑ ꯉꯁꯤꯁꯨ ꯀꯣ
ꯎꯝ
ꯑꯃꯨꯛꯀ ꯀꯧꯔꯛꯄ ꯑꯗꯨꯒ ꯑꯩꯅ ꯈꯨꯝꯔꯒ ꯑꯩꯅ ꯈꯨꯝꯗꯦ ꯀꯔꯤꯁꯨ ꯍꯥꯏꯔꯛꯇꯦ ꯃꯥꯗꯨ ꯑꯗꯨꯃꯥꯏꯅ ꯇꯧꯕꯅꯦ ꯑꯁ ꯑꯗꯨ ꯅꯠꯇꯦꯕ ꯃꯥꯗ ꯁꯨꯃꯥꯏꯅ ꯇꯧ ꯍꯧꯒꯠꯂꯦ ꯍꯥꯏꯕ ꯑꯩꯅ ꯃꯟ ꯄꯥꯏ ꯍꯥꯏꯔꯒ ꯑꯣ ꯑꯩꯅ ꯍꯥꯎ ꯍꯥꯏꯔꯗꯅ ꯀꯔꯤ ꯍꯥꯏꯗ꯭ꯔꯦꯀꯣ ꯑꯗꯨꯒ ꯑꯃꯨꯛꯀ ꯍꯥꯏꯔꯛꯀꯦꯣ ꯑꯃꯨꯛꯀ ꯕꯥꯏ ꯀꯔꯛꯑꯦ ꯑꯗꯨꯒ ꯀꯔꯤꯅꯣ ꯍꯥꯏꯔꯒ ꯑꯃꯨꯛꯀ ꯍꯥꯏꯔꯛꯀꯦ
ꯑꯣ ꯍꯥꯏꯕꯗꯤ ꯀ
ꯑꯣ ꯍꯣꯏ ꯇ ꯆꯥ
ꯁꯕ ꯎꯝ
ꯃꯦꯁꯦꯖ ꯇꯅꯤ
ꯃꯤ ꯍꯥꯏꯕꯁꯦ ꯉꯥꯡꯅꯤꯡꯕ ꯃꯇꯝ ꯃꯇꯝꯗ ꯉꯥꯡꯕꯅꯦ ꯉꯥꯡꯅꯤꯡꯗꯕ ꯃꯇꯝꯗ ꯇꯨꯃꯤꯟꯅ ꯂꯩꯕ ꯑꯗꯨꯒꯨꯝꯕ ꯃꯤꯁꯨ ꯂꯩꯗ
ꯁꯤꯔ ꯑꯩꯗꯤ ꯁꯨꯃꯥꯏꯅ ꯇꯧꯗꯦ ꯎꯝ ꯃꯔꯝ ꯂꯩꯗ꯭ꯔꯗꯤꯀꯣ ꯗꯦꯛꯁꯥꯗꯦ
ꯃꯔꯔꯝꯗꯏ ꯃꯈ ꯊꯦꯒꯔ ꯂꯩ ꯌꯥꯔ ꯄꯨꯣꯟꯁꯤ ꯍꯤꯡꯕ ꯌꯥꯔ
ꯍꯥꯏꯗꯤ ꯑꯩꯅ ꯍꯥꯏꯅꯤꯡꯉꯗꯤꯀꯣ ꯍꯥꯏꯅꯤꯡꯗ꯭ꯔꯁꯨ ꯑꯨꯃꯥꯏꯅ ꯇꯧꯒꯦ ꯁꯨꯃꯥꯏ ꯇꯧꯦ ꯍꯥꯏꯕꯗꯣ ꯑꯗꯨꯝ ꯍꯥꯏꯔꯝꯃꯦ ꯍꯥꯏꯕꯅꯦ ꯑꯩ ꯍꯥꯏꯕꯅꯤ ꯀꯔꯤꯃꯤ ꯅ ꯀꯔꯤꯒꯤꯅꯣ ꯍꯥꯡꯉꯗꯤ ꯑꯩꯅ ꯍꯣꯏ ꯑꯗꯨꯝ ꯇꯧꯔ꯭ꯔꯁꯨ ꯑꯗꯨꯝ ꯌꯥꯔꯅꯤ ꯈꯣꯠꯂꯅꯤ ꯑꯩ ꯁꯨꯃꯥꯏꯅ ꯇꯧꯒꯦ ꯑꯗꯨꯝ ꯍꯥꯏꯕ ꯌꯥꯏꯗꯅ ꯊ ꯑꯗꯨꯗꯥ ꯃꯤꯅ ꯀꯔꯤꯅꯣ ꯑꯃꯨꯛꯀ ꯍꯪꯒꯂ ꯁꯣ ꯍꯥꯏꯕꯗꯣ
ꯑꯣꯝ
ꯑꯩꯈꯣꯏꯗꯤꯀꯣ ꯑꯩꯈꯣꯏꯗꯤ ꯑꯩꯈꯣꯏꯗꯤ ꯀꯣꯜ ꯇꯧꯕꯁꯦ ꯀꯣ ꯄꯥꯛ ꯇꯧꯒꯦ ꯃꯥꯗꯨꯒꯤ ꯑꯗꯨꯒꯤꯗꯣ ꯑꯩꯁꯨ ꯀꯣꯜ ꯄꯥꯛ ꯇꯧꯗꯦ ꯃꯣꯏꯁꯨ ꯀꯣꯜ ꯄꯥꯛ ꯇꯧꯗꯦ ꯍꯥꯏꯗꯤ ꯅꯨꯄꯤꯁꯤꯡꯒꯤꯀꯣ ꯀꯣꯄꯥ ꯀꯔꯥ ꯊꯌꯦꯦ ꯅꯨꯡꯉꯥꯏ
ꯑꯩꯈꯣꯏ ꯏꯩꯅ ꯑꯩꯈꯣꯏ ꯑꯩ ꯏꯆꯟꯟꯅꯨꯄꯤ ꯍꯣꯏꯗꯤ ꯀꯣꯜ ꯇꯧꯋꯦꯗ
ꯑꯣ ꯑꯣ
ꯍꯣꯏ ꯃꯤꯗꯤꯑꯣ ꯀꯣ ꯇꯧꯔ ꯀꯣ ꯇꯧꯔ ꯂ ꯂꯩ ꯃꯤꯃꯤ
ꯑꯩꯈꯣꯏ ꯎꯝ ꯑꯩꯈꯣꯏ ꯍꯥꯟꯅ ꯑꯩꯅ ꯇꯤꯟꯅꯔꯝꯕ ꯑꯩꯅ ꯁ꯭ꯀꯨꯜꯗ ꯇꯤꯟꯅꯔꯝꯕ ꯏꯃꯥꯟꯅꯕꯤꯁꯤꯡꯗꯣ
ꯎꯝ
ꯅꯨꯡ ꯇꯤꯈꯤꯀꯣ ꯑꯩꯈꯣꯏꯗꯣ ꯃꯤ ꯃꯔꯤ ꯃꯉꯥꯗꯣ ꯃ ꯏꯒ꯭ꯔ ꯀꯣ ꯄꯇꯣꯞꯅꯦ ꯇꯨꯃꯔꯅꯦ ꯑꯣꯏꯗꯣ ꯍꯧꯖꯤꯛ ꯍꯧꯖꯤꯛ ꯇꯤꯟꯅꯕꯁꯤꯡ ꯗꯤ ꯑꯗꯨꯝ ꯎꯝ ꯀꯣ ꯄꯔꯁꯟꯅ ꯗꯦꯕ ꯦꯛꯁ ꯄꯔꯁꯟ ꯍꯕꯗꯣ ꯀꯣ ꯇ꯭ꯔ ꯁꯨ ꯚꯥꯏ ꯑꯩꯅ ꯀꯣꯜ ꯇꯧꯔꯁꯨꯀꯣ ꯀꯕ ꯈ ꯅ ꯇꯦꯛꯁꯇ꯭ꯔꯥ ꯀꯅꯦꯗꯨ ꯅ ꯅꯍꯥꯟꯕ ꯃꯔꯇꯗꯟꯅ ꯀꯣꯜ ꯇꯧ ꯑꯗꯨ ꯍ ꯏꯃꯔ ꯑꯣꯏꯕꯒꯤ ꯑꯩꯗꯣ ꯑꯗꯨꯒ ꯀꯣꯕꯦꯛ ꯇꯧꯔꯛꯇ꯭ꯔꯒ ꯇꯦꯛꯁꯃꯤꯠꯇ꯭ꯔꯀ
ꯌꯥꯗ ꯔꯦ
ꯒꯥꯔꯕꯦꯁ ꯂꯥꯛꯄ ꯒꯔꯕꯦꯁ ꯀꯂꯦꯛꯇꯔ
ꯑ ꯑꯣꯗꯤ ꯀꯔꯒ ꯂꯥꯛ ꯄ ꯀꯣꯏ ꯑꯅꯤꯔꯒ ꯂꯥꯛꯄꯣ
ꯇꯗꯥ
ꯎꯝ
ꯈꯣꯡꯗꯦ ꯑꯩꯈꯣꯏ ꯂꯧꯗꯦ ꯑꯩꯈꯣꯏ ꯂꯧꯗꯦ ꯍꯥꯏꯕꯅꯗꯤ ꯑꯩꯈꯠ ꯄꯗꯦ ꯑꯩꯈꯣꯏꯗꯤ ꯑꯅꯝꯕ ꯀꯩꯅꯣ ꯎꯝ ꯐꯦꯁ꯭ꯔꯥ ꯎꯝ ꯖꯪꯀꯠ ꯆꯥꯗꯕꯀꯣ
ꯎꯝ
ꯌꯦꯟꯖꯥꯡ ꯑꯗꯨꯝ ꯑꯦꯚꯣꯏꯠ ꯇꯧꯋꯦꯕ ꯑꯗꯨꯒꯤ ꯑꯅꯝꯕ ꯀꯤꯠꯆꯟ ꯋꯦꯁꯇꯣ
ꯑꯥ
ꯀꯝꯄꯣꯁ ꯇꯧꯍꯜꯂꯦꯕ ꯒꯥꯔꯗꯦꯟꯒꯤ ꯑꯗꯨꯒꯤ ꯐꯦꯁꯇꯧ ꯌꯥꯝ ꯊꯣꯛꯇꯦ
ꯎꯝ
ꯐꯦ ꯍꯥꯏꯗꯤ ꯃꯣꯏꯗꯤ ꯃꯣꯏꯗꯤ ꯑꯦꯕ꯭ꯔꯤ ꯃꯟꯠ ꯄꯤꯕ꯭ꯔꯥ ꯀꯩꯅꯣꯝꯃ ꯇꯧꯕꯅꯦꯕ ꯄꯤꯁꯨ ꯄꯤꯔꯁꯨꯗꯥꯎꯠ ꯑꯦꯕꯔꯤ ꯃꯅꯤ ꯄꯤꯕ꯭ꯔꯥ ꯇꯧꯕꯅ ꯑꯗꯨꯒꯤ ꯌꯥꯝ ꯇꯥꯏꯔ
ꯑꯩꯈꯣꯏ ꯊꯥꯡꯃꯩꯕꯟꯗꯨꯗꯤ ꯍꯞ ꯊꯥꯗ ꯑꯅꯤꯔꯛꯨꯝꯕ ꯑꯅꯤꯔꯛ ꯀꯨꯝꯕ ꯂꯥꯛꯀꯅꯦꯕꯀꯣ
ꯑꯁ ꯑꯩꯈꯣꯏꯁꯦ ꯑꯗꯨꯝ ꯐꯅꯤ ꯂꯥꯛꯅꯦ ꯈꯨꯣꯏꯂꯥꯛꯇꯤ ꯌꯥꯝ ꯂ ꯑ
ꯖꯤ ꯐꯥꯏꯒꯅ
ꯎꯝ ꯑ ꯑꯗꯨꯟ ꯀꯝ ꯍꯥꯏꯗꯤ ꯃꯣꯏ ꯇꯨ ꯗꯦꯁ ꯊ꯭ꯔꯤ ꯗꯦꯁ ꯀꯦꯇꯔꯒ ꯂꯥꯛꯄ ꯀꯩꯅꯣꯝꯃ ꯇꯧꯕꯅꯦ
ꯎꯝ
ꯍꯥꯏꯗꯤ ꯁꯤꯗꯁꯨ ꯁꯤꯗꯤ ꯃꯤ ꯌꯥꯝꯃꯤꯅꯤꯅꯀꯣ
ꯍꯠ
ꯑꯩꯈꯣꯏꯗꯣ ꯁꯤꯗ ꯍꯥꯟꯅ ꯈꯨꯟꯒꯤ ꯃꯃꯥꯡꯗꯣ ꯑꯗꯨꯗ ꯗꯝꯄꯤꯛ ꯁꯥꯏꯠ ꯂꯩꯕꯅꯦꯕ
ꯎꯝ
ꯑꯗꯣ ꯊꯤꯡꯖꯤꯟꯈ꯭ꯔꯦ ꯑꯗꯨꯒꯤ ꯃꯐꯝ ꯁꯨꯅ ꯂꯩꯇꯕꯒꯤ ꯇ ꯂ
ꯅꯈꯣꯏ ꯈꯨꯟꯗꯒꯤ ꯄꯥꯔꯛꯀꯨꯝꯕ ꯑꯅꯛ ꯈꯨ ꯄꯥꯔꯛ ꯅꯠꯇ꯭ꯔꯗꯤ ꯑꯩꯈꯣꯏ ꯐꯨꯠꯕꯣꯜ ꯒ꯭ꯔꯥꯎꯟꯒꯨꯝꯕ ꯂꯩꯇ꯭ꯔꯣ ꯈꯨꯟꯒꯤ ꯅꯠꯇꯕ
ꯈꯨꯟ ꯌꯦꯅꯕ ꯂꯩꯑ ꯄꯥꯔꯛ ꯂꯩꯑꯦ ꯑꯦꯟ ꯑꯗꯨꯒ ꯐꯨꯠꯕꯣꯜ ꯇꯔꯐ ꯂꯩꯑꯦ ꯑꯗꯨꯗꯤ ꯅꯛꯇ ꯅꯛꯇ ꯍ ꯇꯥꯔꯐꯇꯨꯗꯤ ꯀꯩꯅꯣ ꯇꯧꯋꯦ ꯎꯝ
ꯎꯝ
ꯈꯔ ꯃꯐꯝ ꯈꯪꯗꯦ ꯑꯗꯨꯗꯤ ꯂꯩꯗꯤ ꯂꯩ ꯍꯥꯏꯕꯅꯦ ꯅꯍꯥꯟꯅ ꯏꯅꯣꯒ꯭ꯔꯦꯠ ꯇꯧꯕꯅꯤ
ꯑꯥ
ꯄꯥꯥꯛꯔꯇꯦ ꯄꯥꯥꯛꯔꯇꯦꯛꯇꯪ ꯆꯠꯄꯗꯨꯗꯤ
ꯑꯗꯨ ꯑꯗꯨ ꯅꯠꯇꯕ ꯑꯥ ꯁꯔꯤ ꯄꯥ ꯄꯥꯔꯛ ꯍꯥꯏꯕꯕꯁꯤꯦ ꯄꯥꯔꯛ ꯅꯠꯇꯕ ꯑꯩꯈꯣꯏ ꯒ꯭ꯔꯥꯎꯟꯒꯨꯝꯕ ꯑꯉꯥꯡꯈꯣꯏ ꯄꯥꯈꯪꯈꯣꯏ ꯁꯟꯅꯕ ꯌꯥꯕ ꯐꯨꯠꯕꯣꯜ ꯒ꯭ꯔꯥꯎꯟꯒꯨꯝꯕ ꯂꯩ ꯂꯩꯕ꯭ꯔꯥ ꯍꯥꯏꯅꯤꯗ
ꯑꯗꯨꯗꯤ ꯌꯥꯝ ꯂꯩꯗ
ꯑꯣ
ꯇꯥꯎꯅꯗꯕꯗꯤ ꯌꯥꯝ ꯂꯩꯑ ꯈꯨꯅꯁꯨ ꯂꯩꯑꯦ ꯑꯗꯒꯤ ꯑꯗꯨ ꯂꯩꯑ
ꯑꯗꯨ ꯑꯗꯨ ꯆꯠꯂꯒ ꯋꯥꯛꯀꯤꯡ ꯆꯠꯄ ꯌꯥꯕꯅ ꯑꯌꯨꯛꯇ
ꯌꯥꯗ ꯌꯥ
ꯑꯗꯨꯒ ꯀꯨꯝꯕ ꯃꯐꯝꯗ ꯆꯠꯀꯗꯕꯅꯦ ꯋꯥꯋꯥꯛꯀꯤꯡ ꯏꯃꯥꯒ ꯆꯠꯂꯣ ꯏꯃꯥꯒ ꯄ ꯏꯁꯨ ꯁꯕꯤ ꯌꯥꯗꯅ ꯍꯥꯏꯗꯤ ꯏꯅꯥꯎꯅꯨꯄꯥꯈꯣꯏ ꯂꯩ ꯏꯆꯟ ꯈꯣꯏꯗ ꯂꯩꯕꯗꯣ ꯑꯗꯨꯝ ꯑꯩꯣꯏ ꯇꯥꯅꯤꯡꯗꯕ ꯋꯥꯔꯤ ꯃꯌꯥꯝ ꯂꯩꯗꯣ ꯑꯗꯨ ꯃꯌꯥꯝꯗꯣꯅꯕꯅꯤ ꯋꯥꯔꯤ ꯁꯥꯔꯒ ꯌꯥꯔꯦ ꯭ꯔꯥꯎꯟꯗ ꯂꯩ ꯅꯃꯥꯁꯨ ꯂꯩꯗꯕ ꯍꯥꯏꯗꯕꯒꯤꯅꯤꯗ ꯃꯤ ꯃꯌꯥꯝꯁꯨ ꯂꯩꯔ ꯑꯦ
ꯂꯩꯇꯦ
ꯅꯪ ꯈꯪꯗꯕꯒꯤꯅꯦꯃ ꯏꯃꯥ ꯂꯩꯦ ꯅꯪ ꯈꯪꯗꯕꯒꯤꯅꯤ ꯍꯥꯏꯅꯤꯡꯕ ꯋꯥꯍꯩ ꯌꯥꯝ ꯂꯩ ꯑꯗꯣ ꯃꯤ ꯃꯌꯥꯝ ꯂꯩꯕꯅꯦ ꯂꯩꯃꯤꯟꯅꯕꯅꯤ ꯅꯪ ꯑꯉꯥꯡ ꯉꯥꯡꯕ ꯌꯥꯗꯦꯕ ꯅꯅꯤ ꯠꯇ ꯂꯩꯕ ꯀꯥꯟꯗ ꯉꯥꯡꯒꯅꯦꯕ
ꯑꯩꯈꯣꯏꯗꯤ ꯄꯪꯒ ꯉꯥꯡꯉꯦ
ꯉꯥꯡꯉꯅꯤ ꯏꯃꯥꯗꯤ ꯀꯃꯥꯏ ꯉꯥꯡꯕ ꯌꯥꯕ꯭ꯔꯣ ꯑꯗꯨꯒꯨꯝꯕ ꯋꯥꯍꯩꯗꯣ
ꯃꯥꯁꯨ ꯑꯣ ꯐꯪꯗꯦꯗꯗꯤ
ꯋꯥꯋꯥꯛꯀꯤꯡ ꯆꯠꯂꯣ ꯍꯌꯦꯡ ꯑꯌꯨꯛ ꯄꯨꯡ ꯃꯉꯥ ꯇꯔꯨꯛꯇꯒꯤ ꯋꯥꯛꯀꯤꯡ ꯆꯠꯂꯣ ꯒ꯭ꯔꯥꯎꯟ ꯅ ꯑꯃꯔ ꯔꯥꯎꯟ ꯑꯅꯤ ꯑꯍꯨꯝ ꯆꯠꯂꯨꯔ ꯑꯗꯨꯗꯤ ꯎ ꯆꯪ ꯐꯥꯔꯅꯦ ꯋꯥꯔꯤꯁꯤ ꯐꯖꯕ ꯑꯩ ꯌꯥꯝ ꯂꯤꯕ ꯌꯥꯔꯦ
ꯎꯝ ꯆꯠꯀꯦ ꯆꯠꯀꯦ
ꯎꯝ
ꯑꯗꯨꯗ ꯍꯣꯏ ꯑꯗꯨꯗꯤꯀꯣ ꯍꯣꯔꯦꯟ ꯄꯥꯎ ꯐꯅꯔꯁꯦ ꯎꯝ ꯐꯔꯦ ꯐꯔꯦ ꯊꯝꯃꯦ ꯊꯝꯃꯦ